ꯍꯜꯂꯣ
ꯅꯦꯠꯋꯥꯛ ꯌꯥꯗꯕ꯭ꯔꯣ
ꯍꯣꯏ ꯍꯧꯖꯤꯛꯄꯨꯗꯤ ꯑꯃꯨꯛꯀ ꯌꯥꯔꯦ
ꯅꯦꯋꯥꯛ ꯌꯥꯗꯕ꯭ꯔꯣ
ꯍꯧꯖꯤꯛ ꯇꯥꯗꯕ꯭ꯔꯣ
ꯍꯧꯖꯤꯛꯇꯤ ꯇꯥꯔꯦ
ꯍꯥꯥ
ꯍꯧꯖꯤꯛꯇꯤ ꯇꯥꯔꯦ
ꯑꯩꯗꯤ ꯅꯪ ꯄꯥꯏꯔꯤꯅ ꯈꯜꯂꯒ ꯇꯠ ꯂꯦꯃꯦꯕ
ꯑꯩꯁꯨꯅꯦ ꯅꯪ ꯄꯥꯏꯔꯤꯅ ꯈꯜꯂꯒ ꯄꯥꯝ
ꯇꯠ ꯂꯩꯔꯝꯃꯤ ꯑꯗꯨꯒ ꯍꯧꯖꯤꯛ ꯊꯣꯛꯄꯗꯣ ꯃꯥꯒꯤ ꯄꯦꯖꯇꯣ ꯅꯪ ꯉꯁꯥꯏꯒꯤ ꯋꯥꯔꯤ ꯁꯥꯟꯅꯔꯝꯕꯒꯤ ꯀꯩꯅꯣ ꯄꯦꯖ ꯑꯅ ꯊꯣꯛꯏꯉꯣ
ꯉꯁꯥꯏ ꯋꯥꯔꯤ ꯁꯥꯟꯅꯔꯝꯕꯗꯨ ꯀꯩ ꯑꯣꯏꯟ ꯊꯣꯛꯑꯦꯕ
ꯍꯥꯏꯗꯤ ꯑꯝ ꯈꯔ ꯑꯣꯏꯅ ꯊꯣꯛꯑꯦꯕ ꯍꯧꯖꯤꯛ ꯍꯧꯖꯤꯛ ꯑꯩꯅ ꯀꯣꯜ ꯇꯧꯔꯛꯄꯗꯒꯤ ꯋꯥꯔꯤ ꯁꯥꯟꯅꯕꯁꯤꯗꯤ ꯃꯊꯛꯇ ꯑ ꯀꯣꯜ ꯏꯟ ꯄ꯭ꯔꯣꯒ꯭ꯔꯦꯁ ꯑꯅ ꯍꯥꯏꯔꯀꯥꯟꯗ ꯊꯣꯛꯑꯦꯕꯀꯣ
ꯑꯥ
ꯑꯗꯨꯒ ꯃꯥꯒꯤ ꯀꯩꯅꯣꯁꯦ ꯏꯁꯀ꯭ꯔꯤꯟꯗꯅꯅꯦ ꯅꯪꯒ ꯉꯁꯥꯏ ꯁꯥꯟꯅꯔꯝꯕ ꯃꯤꯅꯤꯠ ꯃꯔꯤꯒ ꯁꯦꯀꯦꯟ ꯐꯣꯔꯇꯤ ꯐꯥꯏꯚꯇꯣ ꯑꯗꯨꯃꯥꯏ ꯑꯣꯏꯅ ꯊꯣꯛꯄ ꯋꯥꯅꯤ
ꯑꯗꯨꯃꯥꯏꯅ ꯊꯣꯛꯄ꯭ꯔꯥ
ꯎꯝ
ꯄꯣꯛꯄꯅꯤ ꯑꯗꯨ ꯍ ꯑꯩꯁꯨ ꯈꯔ ꯀꯩꯅꯣ ꯇꯧꯋꯦꯅꯦ ꯋꯥꯠꯄꯅꯤ ꯃꯤꯅꯤꯠ ꯁꯨꯗꯕꯅꯤꯅ ꯀꯟꯅꯤꯁꯅ ꯑꯃꯨꯛ ꯐꯣꯟ ꯇꯧꯔꯦ
ꯑꯥ
ꯑꯩꯁꯨ ꯃꯤ ꯋꯥꯠ ꯃꯁꯤꯡ ꯋꯥꯠꯂꯦꯕ ꯍꯥꯏꯗꯤ ꯃꯣꯏ ꯅꯨꯃꯤꯠ ꯇꯔꯥꯁꯨ ꯋꯥꯏꯗꯅ
ꯑꯥ
ꯑ ꯁꯨꯝ ꯅꯦꯋꯥꯛꯁꯦ ꯑꯗꯨꯝ ꯇꯧ ꯇꯠꯂꯦ
ꯍꯣꯏ ꯑꯩꯒꯤ ꯅꯝꯒ ꯁꯤꯗ ꯀꯩꯅꯣ ꯇꯧꯗꯕꯩꯅꯤ
ꯃꯥꯁꯤꯗꯨꯝ ꯇꯠꯄꯤꯅꯦ
ꯀꯦꯔꯟ ꯍꯥꯏꯗꯤ ꯀꯔꯅꯤꯐꯣꯟ ꯇꯧ ꯍꯥꯏꯔꯣ
ꯑꯥ
ꯀꯩꯅꯣ ꯍꯧꯖꯤꯛ ꯍꯥꯏꯈꯤꯗꯣ ꯀꯩꯅꯣꯃ
ꯅꯦꯋꯥꯛꯁꯦ ꯑꯗꯨꯝ ꯇꯠꯂꯦꯕ ꯀꯩꯗꯧꯔꯕꯅꯣ ꯈꯪꯗꯦꯕ
ꯑꯩꯅꯅꯦ ꯋꯥꯏ ꯐꯥꯏ ꯅꯝꯕꯔꯗꯣ ꯂꯣꯏꯅ ꯇꯠꯂꯤꯅꯤꯅꯦ ꯑꯗꯣ ꯑꯗꯣ ꯍꯧꯖꯤꯛꯄꯨꯗꯤ ꯑꯃꯨꯛꯀ ꯑꯝ ꯐꯣꯟ ꯑꯃꯗꯒꯤ ꯁꯝꯃꯦ ꯑꯗꯨꯗꯨꯒꯤ ꯈꯔꯥ ꯑꯝ ꯐꯔꯩꯅꯤ
ꯎꯝ ꯑꯗꯨ ꯅꯪ ꯀꯩꯅꯣ ꯇꯧꯔꯗꯤ ꯀꯩꯅꯣ ꯇꯧ ꯋꯥꯏ ꯐꯥꯏꯗꯨ ꯅꯪꯒꯤ ꯐꯣꯟꯗꯨꯒꯤ ꯑꯣꯏꯅ ꯁꯨꯝ ꯁꯝꯃꯨ ꯍꯥꯏꯕꯤꯔꯦ
ꯑꯧ ꯑꯩꯅ ꯉꯁꯥꯏꯒꯩ ꯕꯥꯕ ꯑꯣꯏꯍꯧꯗꯕ
ꯑꯩ ꯅꯦꯋꯥꯛꯁꯦ ꯌꯥꯝ ꯅꯨꯡꯉꯥꯏꯇꯦꯕ
ꯎꯝ
ꯋꯥꯏ ꯐꯥꯏꯁꯦ ꯑꯩꯈꯣꯏ ꯁꯤ ꯀꯩꯅꯣ ꯋꯥꯏ ꯐꯥꯏ ꯑꯦꯝ ꯑꯦꯁ ꯑꯥꯔꯗꯤ ꯁꯦ ꯌꯥꯝ ꯅꯨꯡꯉꯥꯏꯖꯩ ꯀꯔꯤꯍꯤꯅꯣ
ꯃꯥꯗꯤ ꯄꯠꯄꯗ ꯍꯦꯛꯇ ꯇꯠꯂꯝꯃꯅꯤ
ꯇꯧ ꯇꯧ ꯂꯦꯝꯅꯦ ꯍꯝ ꯄꯥꯇ ꯇ ꯃꯤ ꯅꯨꯡꯉꯥꯏꯇꯦ ꯑꯗꯒꯤ ꯀꯩꯅꯣꯃ ꯌꯦꯡꯉ ꯚꯤꯗꯤꯑꯣꯗ ꯌꯦꯡꯉꯁꯨ ꯑꯗꯨꯝ ꯄꯠ ꯄꯄꯠ ꯇꯠꯂꯦꯝ
ꯅꯨꯡꯉꯥꯏꯇꯕꯅꯤ ꯀꯩꯁꯨꯨꯝ ꯅꯠꯇꯧꯗ꯭ꯔꯁꯨ ꯅꯪ ꯀꯩꯁꯨꯨꯝ ꯇꯧꯔꯣ
ꯎꯝ ꯀꯩꯁꯥ ꯇꯗꯤ ꯌꯥꯝ ꯅꯨꯡꯉꯥꯏꯅꯦ꯫ ꯌꯥꯝꯅ ꯇꯥꯗꯦ꯫ ꯍꯧꯖꯤꯛꯁꯨ ꯅꯌꯣꯔꯁꯦ ꯇꯠꯄ꯭ꯔꯥ ꯑꯩ ꯋꯥ ꯑꯩꯁꯨ ꯐꯣꯟ ꯕꯦꯟꯁ ꯑꯣꯏꯈꯕꯅꯤ ꯑꯦꯝ ꯑꯦꯁꯥꯔꯗꯤꯗ ꯑꯃꯨꯛ ꯗꯤꯦꯟꯧꯛꯑꯅꯤ꯫
ꯅꯪ ꯕꯂꯦꯟ ꯑꯣꯏꯔꯕ꯭ꯔꯣ?
ꯍꯨꯝ
ꯕꯥꯂꯦꯁ ꯂꯣꯏꯕꯒꯤꯗꯃꯛ ꯑꯅ ꯂꯩꯔꯦ꯫
ꯀꯩꯝꯇ ꯂꯩꯇꯕ꯭ꯔꯣ?
ꯀꯩꯝ ꯂꯩꯇꯕ꯭ꯔꯕ
ꯄꯕ ꯌꯥꯕ ꯑꯝꯇꯥ ꯂꯩꯇꯦ꯫
ꯑꯩꯗꯤ ꯍꯩꯒꯨꯝꯕꯒ ꯂꯩ ꯍꯩ ꯑꯩ ꯉꯥꯎꯈꯤ꯫ ꯕꯣꯜꯗꯣ ꯎ ꯎ ꯎꯝ
ꯉꯝꯒꯤ ꯀꯩ ꯍꯥꯏꯅꯣ
ꯀꯥꯎꯒꯤ ꯕꯣꯂꯗꯣ ꯂꯩ ꯍꯥꯏꯕ
ꯀꯩꯅꯣ ꯕꯣꯜꯍꯨꯕꯣ
ꯐꯝꯂꯤꯕꯣꯜ
ꯑꯣ ꯑꯁ ꯑꯗꯨꯅ ꯍꯧꯖꯤꯛꯐꯥꯎ ꯂꯩꯔꯤꯕꯣ
ꯂꯩ ꯆꯔ
ꯑꯁ ꯀꯔꯤ ꯍꯥꯏꯕꯗꯨꯗꯤ ꯑꯦꯛꯁꯄꯥꯌꯔ ꯑꯣꯏꯖꯒꯤꯁꯦꯅ
ꯑꯩ ꯒꯥꯔꯤ ꯁꯦ ꯇꯣꯡꯂꯛ ꯑꯒꯦ꯫ ꯑꯩ ꯑꯩ ꯆꯠꯂꯨꯒꯦ ꯌꯥꯦ꯫ ꯋꯥꯏ ꯉꯥꯏꯔꯂꯩ꯫ ꯅꯪ ꯆꯇꯂꯝꯃꯣ ꯅ ꯆꯂꯝꯃ ꯍꯥꯏꯕ ꯅꯪ ꯍꯥꯟꯅ ꯆꯠꯂꯝꯃꯣ ꯅꯪ ꯅꯃꯥꯟꯅꯕ ꯂꯥꯛꯣꯏꯅꯤ ꯅꯪꯥꯟꯅ ꯆꯂꯝꯃꯣ ꯂꯥꯛꯒꯦꯕ ꯇꯥꯕꯔꯣ
ꯅꯪꯒ ꯆꯥꯃꯤꯟꯅꯗꯣꯏ ꯃꯤꯗꯤ ꯄꯥꯎ ꯐꯥꯎꯅꯔꯕꯣ
ꯐꯥꯎꯅꯔꯦꯗ ꯐꯥꯎꯅꯔꯦ꯫ ꯍꯣꯏ ꯑꯁ ꯍꯥꯊꯨ ꯍꯥꯊꯣꯏꯅꯤ ꯈꯨꯗꯛꯀꯤ ꯄꯥꯎ ꯉꯥꯛꯇꯅꯤ꯫ ꯈꯨꯗꯛꯀꯤ ꯏꯟ ꯅꯨꯡ ꯉꯥꯛꯇꯅꯤ ꯈꯨꯗꯛꯀꯤ ꯑꯔꯥꯡꯕ ꯉꯥꯛꯇꯅꯤ꯫ ꯈꯨꯗꯛ ꯈꯨꯗꯛ ꯈꯨꯗꯛ ꯈꯨꯗꯛꯇ ꯁꯤꯟꯕ ꯉꯥꯛꯇꯥꯅꯤ꯫ ꯅꯥꯡꯅꯤꯗꯃꯣꯣꯏꯁꯨ ꯃꯤ ꯇꯔꯥ ꯑ ꯆ ꯂꯩ꯫ ꯃꯤꯟꯠ ꯇꯔꯥ ꯃꯨꯛ ꯆꯣꯟꯊꯕꯥꯅꯤ ꯅꯥꯪꯅꯦꯕꯥ ꯃꯣꯏ ꯀꯪꯕꯨ ꯁꯨꯄꯆꯤꯜꯗꯦꯅꯤ꯫ ꯑꯈꯣꯏ ꯁꯥꯟ
ꯇ ꯈꯪꯗꯕꯗꯤ ꯑꯦꯇ ꯌꯥꯎꯗ꯭ꯔꯣ
ꯍꯨꯝ
ꯆ ꯀꯛ ꯈꯪꯗꯕ
ꯑꯩ ꯈꯅꯥ ꯍꯧꯖꯤ ꯌꯥꯎꯗꯤꯗ ꯁꯨꯛ ꯈꯣꯏꯗ ꯐꯅꯤꯗ ꯃꯣꯏ ꯌꯥꯔꯣꯏ ꯃꯣꯏ ꯀꯌꯥꯝ ꯍꯥꯏꯒꯦꯅ
ꯑꯩꯈꯣꯏꯒꯤ ꯏꯃꯥꯟꯅꯕꯤꯈꯩꯁꯨ ꯃꯣꯏ ꯃꯣꯏ ꯅꯨꯄꯥ ꯌꯥꯝ ꯌꯥꯎꯕꯅꯤ
ꯃꯃꯤꯡꯗꯤꯩ ꯀꯩ ꯀꯧꯒꯦ ꯂꯥꯏꯁꯜꯂꯝꯃꯒꯦ ꯍꯣꯔꯦꯟ ꯃꯀꯔꯥ ꯊꯥ ꯃꯥꯦ ꯄ ꯏꯕꯒ ꯍꯥꯏ ꯎ ꯎꯝ ꯎꯝ
ꯆꯠꯦ
ꯑꯣ ꯍ ꯑꯩꯁꯤꯦ ꯄꯥꯝꯃꯤꯁꯤꯦ ꯔꯨꯃꯥꯟ ꯑꯃ ꯑꯩꯁꯤꯦ ꯄꯥꯝꯃꯤꯁꯤ ꯀꯣꯛꯁꯤ ꯀꯤ ꯁꯝꯅꯤꯅꯨꯡꯉꯥꯏ ꯇꯔ ꯇꯔꯛꯀꯁꯤ
ꯑ ꯅꯪ ꯀꯩꯅꯣꯒꯨꯝꯕ ꯂꯩꯔꯗꯤ ꯐꯗꯧꯕꯅꯤ ꯕꯦꯟ ꯑꯩ ꯌꯨꯝꯗꯗꯤ ꯂꯩꯍꯧꯋꯅꯦ
ꯅꯪ ꯄꯅꯦꯒꯦꯅꯦ
ꯍꯥꯥ
ꯑꯩ ꯑꯗꯨꯝ ꯊꯥꯏꯅꯗꯤ ꯑꯗꯨ ꯍꯣꯠꯅ ꯍꯣꯠꯅ ꯂꯥꯛꯄ ꯂꯅꯤꯅꯦ
ꯀꯩꯅꯣ
ꯦꯦꯜꯒꯂ ꯂꯩꯅ ꯍꯟꯅ
ꯕꯦꯅꯗꯤ ꯀꯩꯅꯣꯅꯤ ꯍꯦꯛ ꯁꯝ ꯇꯥꯔꯛꯇꯅꯕꯗꯣ ꯃꯥ ꯏꯁꯄꯣꯔꯠꯁ ꯋꯦꯌꯔꯒꯤ ꯐꯥꯕꯗꯣ
ꯍꯣꯏꯅꯦ ꯑꯗꯨꯅꯦ ꯑꯩ ꯍꯥꯏꯁꯦ
ꯍꯟꯗꯛ ꯑꯩꯈꯣꯏꯒꯤ ꯌꯨꯝ ꯊꯥꯡꯇꯣꯛꯄꯗ ꯑꯉꯥꯡ ꯌꯥꯝ ꯑꯣꯏꯅꯈ꯭ꯔꯅꯤ ꯃꯆꯨ ꯃꯆꯨꯒ ꯈꯟꯅꯗꯅ
ꯑ ꯂꯩꯅ ꯍꯥꯏꯖ
ꯄꯤꯀꯦꯠ ꯑꯣꯏꯅ ꯂꯩꯕꯅꯦꯕ ꯑꯃ ꯀꯩꯅꯣꯗꯣ ꯀꯂꯔ ꯃꯈꯜ ꯃꯈꯜ ꯇꯧꯔꯒ
ꯂ ꯂꯩ ꯀꯂ ꯕꯦ ꯂ ꯄ ꯀꯦꯦ ꯈꯂꯗꯤ ꯐꯗ
ꯃꯆꯨ ꯃꯆꯨꯗꯣ
ꯎꯝ
ꯉꯍ ꯋꯥꯔꯤ ꯁꯥꯟꯅꯉꯥꯏꯗ ꯂꯩꯕꯅꯦ ꯈꯟꯕ ꯇꯥꯛꯔꯄ ꯅꯨꯡꯉꯥꯏꯇꯕꯒꯤ
ꯇꯥꯛꯇ ꯊꯒ ꯊꯝꯃꯒꯦ ꯆꯠꯂꯨꯔ
ꯇꯦꯟ ꯂ ꯄꯔ ꯆꯦꯕꯤꯗ ꯇꯩꯗꯣ
ꯎꯝ ꯍꯣꯏ ꯊꯝꯃꯒꯦ ꯊꯝꯃꯦ ꯊꯃꯦ
ꯑꯥ
ꯎꯝ ꯊꯝꯃꯦ ꯊꯝꯃꯦ